ꯍꯂꯣ
ꯍꯜꯂꯣ
ꯀꯔꯣ
ꯎꯝ ꯇꯥꯏ ꯋ ꯈꯨꯍꯧ ꯑꯝ ꯍꯎꯏ ꯑꯁ ꯍꯧꯏ ꯅꯦ
ꯍꯝ
ꯑꯩꯅꯠꯇꯦꯕ ꯀꯔꯤ ꯌꯥꯝ ꯅꯨꯈꯥꯏꯔꯤꯅꫭ ꯑꯃꯗꯨꯅ ꯖꯦꯝꯁꯀꯤ ꯀꯩꯅꯣ ꯑꯦꯜꯕꯝ ꯌꯦꯡꯉꯤꯌꯦ ꯑꯗꯨꯒ ꯖꯦꯝꯁ ꯖꯦꯝꯁ ꯍꯥꯏꯗꯤ ꯀꯔꯝꯕ ꯄꯥꯝ ꯖꯦꯝꯁ ꯁꯥꯏꯈꯣꯝꯗꯣ
ꯌꯦ
ꯑꯦ ꯆꯛꯊꯤꯗꫭ ꯉꯥꯎꯕꯒꯤ ꯉꯥꯎꯕꯒꯤ ꯀꯩꯅꫭ ꯃꯥꯏ ꯅꯨꯄꯤꯗꯨ ꯊꯤ ꯃꯜꯂꯦ ꯂꯥꯡꯒꯅꯨ ꯉꯥꯏꯎꯔꯤꯗꯨꯕꯨ ꯑꯩꯒ ꯆꯦ ꯏꯟꯗꯤꯔꯥꯒ ꯖꯦꯝꯇ ꯉꯥꯎꯔꯤꯕ
ꯎꯝ
ꯑꯣ ꯃꯥꯏꯅꯨꯄꯤ ꯃꯥꯏꯅꯨꯄꯤ ꯊꯤꯃꯜ ꯂꯦꯕ ꯍꯣꯏ ꯑꯗꯨ ꯅꯨꯄꯤꯗꫭ ꯊꯤꯃꯜꯂꯦ
ꯎꯝ ꯎꯝ ꯎꯝ ꯎꯝ
ꯀꯥꯏ ꯂꯩꯔꯤꯅꫭ ꯑ
ꯇꯨꯂꯥ ꯃꯊꯛ
ꯇꯨꯂꯥ ꯃꯊꯛꯇ
ꯑꯁꯤ ꯂꯣꯏ ꯅꯨꯃꯤꯠꯅꯤꯅ ꯃꯌꯥꯝ ꯀꯣꯜ ꯔꯝ ꯗꯧꯅꯔꯣ ꯀꯥ ꯍꯥꯏꯅ
ꯀ ꯍꯥꯏꯅ ꯍꯥꯏꯔꯛꯏꯔꯣ ꯍ ꯍꯥꯏ ꯍꯧꯕꯅꯦ ꯉꯁꯥꯏ ꯃꯦꯁꯦꯁꯇ ꯃꯦꯁꯦꯁꯇ ꯎꯝ ꯑꯩ ꯌꯥꯝ ꯁꯥꯎꯅꯤꯡꯉꯤꯗ ꯈꯤꯇꯪ ꯈꯛꯇ ꯆꯪꯉꯛꯄ ꯑꯩ ꯕꯤꯠ ꯂꯩꯇꯔꯔꯦ ꯁꯨꯡ ꯌꯥꯎ ꯍꯥꯡ ꯍꯥꯡꯗ꯭ꯔꯦ ꯑꯗꯨꯏ ꯅꯨꯃꯤꯠꯇꯩ ꯉꯁꯤ ꯐꯥꯎꯕ ꯑꫭ ꯉꯔꯥꯡ ꯅꯠꯇ꯭ꯔꯣ ꯑꯩ ꯉꯔꯥꯡ ꯆꯪꯗꯦ ꯉꯁꯤ ꯆꯪꯉꯑꯦ ꯅꯪꯅ ꯌꯥꯝ ꯆꯪꯉꯤ ꯀꯩꯒꯤꯅꯣ ꯎꯝ ꯎꯝ ꯑꯩ ꯌꯥꯔꫭꯏ ꯑꯩ ꯁꯨꯡꯌꯥ ꯌꯥꯔꫭꯏ ꯍꫭꯏꯅꯦ ꯑꯆꯥꯄꫭꯠ ꯆꯥꯅꯕ ꯑꯩꯒꯤ ꯌꯨꯝꯗ ꯁꯠ ꯇꯧꯔꯗꯤ ꯑꯩꯁꯤ ꯋꯥꯔꯤ ꯁꯥꯟꯅ ꯑꯩꯁꯤ ꯋꯥꯔꯤ ꯁꯥꯟꯅ ꯁꯥꯟꯅꯕꯩꯁꯨ ꯆꯤꯜ ꯆꯪꯗ꯭ꯔꯤꯌꯦ ꯅꯍꯥꯟ ꯏꯕꯥꯅꯤ ꯁꯥꯟꯅꯕꯩ ꯑꯃ ꯐꯣꯔꯇꯤ ꯁꯤꯛꯁꯅꯦ ꯗꯨ ꯀꯌꯥ ꯀꯌꯥꯅꯦ ꯑꯗꯨꯏꯗꯨ ꯆꯪꯗ꯭ꯔꯤ
ꯑꯗꯨ ꯉꯁꯤ ꯂꯣꯏꯔꯗꯤ ꯍꯌꯦꯡꯒ ꯍꯥꯡꯆ
ꯂꯣꯏꯔꯗꯤ ꯍꯌꯦꯡꯂ ꯍꯥꯡꯆꯤꯠꯂ ꯆꯪꯉꯛꯄꯁꯨ ꯌꯥꯏ ꯀꯩꯅꯣ ꯍꯣꯏ ꯁꯥꯟꯅ ꯍꯧꯔꯒꯦ ꯍꯧꯔꯒꯦ꯫ ꯎꯝ ꯉꯁꯤꯗꯤ ꯃꯤꯅ ꯑꯣꯏ ꯃꯤ ꯃꯤ ꯌꯥꯡꯈꯩ ꯃꯨꯛ
ꯍꯣꯏ
ꯍꯣꯜ ꯇꯨꯒ ꯍꯥꯏꯕꯗꯨ ꯌꯥꯡꯈꯩꯃꯨꯛ
ꯂꯩ ꯋꯥ ꯍꯥꯏ
ꯎꯝ ꯗꯥ ꯁꯪꯀꯔꯗꯤ ꯃꯌꯝ ꯈꯪ ꯅꯔꯦꯅꯦ ꯑꯆꯥꯄꯣꯠ ꯆꯥꯁꯦ ꯄꯅꯤꯄꯨꯔꯤ ꯆꯥꯁꯦ
ꯆꯥꯁꯦ ꯆꯥꯁꯦ ꯁꯤꯃꯒ ꯁꯠ ꯂꯥ ꯆꯪꯉꯥꯒ
ꯎꯝ ꯑꯁꯤꯁꯦ ꯂꯣꯏꯔꯒ ꯉꯁꯤ ꯂꯣꯏꯔꯒ ꯁꯤꯒꯤ ꯆꯪꯉꯀꯥꯟꯗ ꯆꯥꯁꯦ ꯑꯩꯁꯨ ꯆꯥꯅꯤ ꯎꯝ ꯆꯥꯁꯦ ꯀꯩꯅꯣ ꯍꯌꯦꯡ ꯁꯨꯇꯤ ꯑꯣꯏꯕ꯭ꯔꯣ ꯑꯣꯏꯗꯕ꯭ꯔꯣ ꯍꯌꯦꯡ ꯁꯨꯇꯤ ꯑꯣꯏ
ꯑꯣꯏꯌꯦ
ꯑꯣꯏꯌꯦ ꯎꯝ
ꯍꯣꯏ ꯃꯣꯏ ꯂꯦꯞꯇꯣ ꯑꯦꯛꯖꯥꯝ ꯊꯥꯔꯤꯌꯦ ꯀꯩꯅꯣ ꯀꯩ ꯑꯩꯈꯣꯏ ꯃꯤꯁꯇꯣ ꯀꯃꯥꯏꯅ ꯇꯧꯔꯒ ꯅꯣꯏꯒ ꯀꯣꯏ ꯆꯠꯃꯤꯟꯅ ꯂꯩꯔꯝꯃꯤꯅꯣ꯫
ꯅꯄꯤꯅꯤ ꯑꯩꯈꯣꯏ ꯑꯃꯗꯨꯅ ꯄꯨꯔꯛꯄꯅꯦ
ꯑꯃꯗꯨꯒꯤ ꯃꯥꯏ ꯃꯇꯥꯎ ꯃꯈꯩꯗꯣ ꯑꯣ ꯑꯗꯨꯃꯩꯅ ꯄꯨꯔꯛꯄ꯫ ꯁꯦꯖ ꯅꯨꯄꯤ ꯃꯌꯥꯝꯒ ꯌꯥꯎꯔꯝꯃꯤꯅꯦ꯫
ꯑꯝ ꯌꯥꯎꯂꯦꯅꯦ
ꯑꯃ ꯑꯃ ꯌꯦꯡꯍꯧꯗ꯭ꯔꯣ
ꯃꯁꯛ ꯊꯤꯃꯜꯂꯦ ꯌꯦꯡꯗꯦꯗ꯫
ꯏꯁ
ꯌꯥꯔꯣꯏꯗ ꯌꯥꯔꯔꯣꯏ ꯀꯔꯝ ꯀꯥꯟ ꯄꯨꯁꯤꯟꯗꯣꯏꯅꯣ ꯅꯨꯄꯤ ꯐꯖꯕ ꯑꯃꯇ ꯌꯦꯡꯉꯣ ꯋꯥꯡ ꯆꯥꯎꯕ꯫
ꯎꯝ
ꯇꯥꯃꯅꯤ ꯄꯥꯏꯗꯕꯩꯅꯦ ꯃꯊꯥ ꯁꯥꯏꯁꯦ ꯄꯥꯏꯗꯕꯤꯗ ꯈꯜꯂꯛꯄ ꯅꯨꯄꯤꯗꯨꯅꯤꯅꯦ ꯂꯧꯗꯣꯏꯁꯦ꯫ ꯑꯗꯨꯝꯕ ꯂꯩꯇꯔꯦꯅꯦ ꯍꯧꯖꯤꯛ ꯑꯦ ꯈꯔ ꯂꯩꯔꯝꯒꯅꯤꯍꯦ ꯊꯤꯃꯩ ꯊꯤꯗ꯭ꯔꯒ ꯅꯪꯅ ꯈꯪ ꯊꯣꯛꯄꯣꯏ ꯊꯦꯡꯅꯗ꯭ꯔꯔꯕꯖꯥꯠꯅꯤ ꯊꯦꯡꯅꯔꯛꯀꯅꯤ ꯊꯦꯡꯅꯔꯛꯀꯅꯤ ꯊꯤꯌꯨ
ꯆꯅꯤ ꯀꯌꯥꯁꯤ
ꯆꯅꯤ ꯀꯌꯥꯁ ꯀꯃꯣ ꯏꯆꯟꯒꯤꯗꯤ ꯇꯧꯗꯕꯅꯤꯗ ꯍ ꯀꯥꯇꯟ ꯃ ꯎꯝ ꯑꯃ ꯇꯥꯕꯩꯗꯨꯗ ꯆꯥꯝꯃꯒ ꯀꯌꯥꯅꯣꯗꯨꯗ ꯁꯨꯔꯤ ꯍꯥꯏ ꯆꯅꯤ ꯁꯨꯗ꯭ꯔꯤ ꯍꯥꯏꯕꯅ
ꯇꯥꯕꯦ ꯍꯦꯒꯦ ꯏꯕꯩꯗꯣ
ꯇꯥꯕꯦ ꯍꯦꯒꯦ ꯏꯕꯩꯗꯣ꯫ ꯍꯣꯏ ꯏꯕꯩꯗꯣ ꯃꯤ ꯏꯆꯥꯟꯈꯣꯏ ꯀꯩꯅꯣ ꯆꯜ ꯇꯧꯔꯦ
ꯀꯩꯗꯧꯒꯦ ꯍꯥꯢꯕꯅꯣ꯫ ꯑꯃ ꯃꯣꯏ ꯑꯃ ꯃꯤ ꯑꯃꯗ꯫
ꯇ꯫
ꯅꯨꯄ꯫
ꯀꯩ ꯑ ꯫
ꯑꯗꯨ꯫
ꯑꯗꯨ ꯇꯝꯕꯤ ꯌꯥꯏ ꯍꯥꯏꯅꯦꯕ꯫ ꯑꯗꯨꯅꯃꯨꯛ ꯀꯃꯥꯏꯅ ꯇꯧꯗꯣꯏꯕ꯫
ꯃꯤꯅꯠ꯫ ꯊꯥꯔꯛꯄ ꯃꯈꯩꯗꯨ꯫
ꯃꯈꯩꯗꯣ ꯑ ꯇꯥꯒꯤ ꯃꯍ ꯂꯩ ꯑꯪ꯫ ꯑꯣ ꯑꯗꯨꯅꯦ ꯑꯗꯨꯝ ꯋꯥꯅꯤ꯫
ꯋꯥꯅꯤꯌꯦ꯫
ꯋꯥꯅꯤꯌꯦ ꯁꯦꯝꯑꯣꯏ ꯁꯦꯡꯗꯕ ꯕꯣꯏ ꯃꯔꯣꯟ ꯃꯈꯩ꯫ ꯎꯝ꯫ ꯌꯥꯝ ꯃꯥꯔꯗꯤ ꯈꯪꯀ꯭ꯔꯦꯖ ꯋꯥꯗꯤ꯫ ꯏꯆꯟꯍꯣꯏ ꯑꯁꯥꯝ ꯆꯠꯇꯧꯔꯦ꯫ ꯈꯜꯂꯛꯑꯦ꯫
ꯅ꯭ꯔꯁꯀꯤꯗꯨꯔꯣ ꯗꯛꯇꯔꯒꯤꯗꯨꯔꯣ ꯊꯝꯕꯩꯗꯨꯔꯣ ꯃꯅꯤꯠ ꯀꯣꯆꯤꯡꯒꯤꯗꯣ ꯀꯃꯥꯏꯅ ꯃꯣꯏ ꯄꯩꯁꯥ ꯐꯤꯕꯨ ꯂꯧꯋꯦꯗꯣ ꯀꯃꯥꯏ ꯇꯧꯏꯅ ꯐ꯭ꯔꯤ ꯑꯣꯏꯕ ꯆꯠꯊꯣꯛ ꯆꯠꯁꯤꯟ ꯈꯛꯇꯅꯦ ꯑꯁꯥꯝ ꯔꯥꯏꯐꯜ ꯃꯅꯨꯡꯗ ꯇꯧꯗꯣꯏꯅꯤꯗ
ꯂꯩꯕꯗꯤ
ꯂꯩꯕꯩ ꯀꯩ ꯀꯔꯥ ꯂ ꯐ꯭ꯔꯤꯅꯤ ꯑꯗꯨ ꯆꯠꯄꯩ ꯈꯛꯇ ꯑꯩꯈꯣꯏꯅ ꯁꯤꯗꯩ ꯆꯠꯄꯩꯒ ꯑꯗꯨꯝ ꯏꯁꯥꯒꯤ ꯈꯔ ꯄꯥꯏꯕꯩ ꯗꯨꯝ ꯈꯛꯇꯅꯤ ꯌꯥꯏ ꯀꯩꯅꯣ ꯇꯧꯍꯟ ꯌꯥꯏ ꯇꯧꯍꯜꯂꯗꯣꯏꯅꯤ ꯒ꯭ꯋꯥ ꯎꯝ ꯆꯍꯤ ꯑꯃ ꯗꯦꯗꯂꯩꯗꯣꯏꯁꯦ
ꯑꯎꯞ ꯀꯩꯅꯣꯗꯤ ꯀꯣꯂꯦꯖꯇꯤ ꯀꯃꯥꯏ ꯇꯧꯗꯨꯏꯕ
ꯀꯣꯂꯦꯖꯁꯤꯁꯦ ꯑꯦꯗꯃꯤꯁꯟ ꯇꯧꯈ꯭ꯔꯗꯨꯗꯤ ꯃꯤ ꯑꯦꯛꯖꯥꯝ ꯊꯥꯕ ꯆꯠꯡꯂꯛꯑꯅꯤ ꯑꯗꯣ ꯑꯗꯨꯃꯥꯏꯅ ꯊꯥꯖꯅꯤ ꯑꯩꯅ ꯆꯠꯂ ꯊꯥꯔꯦ ꯑꯩꯅ ꯑꯩꯅ ꯆꯠꯂ ꯊꯥꯗꯣꯏ
ꯅꯕꯥꯅꯤ ꯃꯥꯟꯅꯔꯦꯒ ꯀꯃꯥꯏꯅ ꯇꯧꯇꯥꯔꯦꯕ ꯁꯕꯖꯦꯛ
ꯈꯪꯗꯦ ꯃꯇꯝ ꯃꯥꯟꯅꯔꯛ ꯑꯗꯤ ꯈꯪꯗꯦ ꯑꯩꯁꯨ ꯃꯥꯟꯅꯕꯗꯤ ꯌꯥꯎꯔꯛꯀꯅꯤ ꯅꯦꯛꯇꯥꯔꯦ ꯀꯅꯥꯅꯣꯝ ꯑꯃ
ꯅꯪ ꯈꯝ
ꯅꯪ ꯈꯥ ꯃꯁꯛ ꯃꯥꯟꯅꯕ ꯂꯩꯇ꯭ꯔꯕꯣ ꯃꯁꯛ ꯃꯟꯅꯗ꯭ꯔꯁꯨ ꯌꯥꯕꯅꯤ ꯑꯈꯣꯏ ꯇꯧꯋꯦ ꯃꯃꯥꯟꯅꯕ ꯑꯃ ꯁꯣꯔꯥꯗꯩꯗꯣ
ꯑꯥ
ꯑꯗꯨꯏꯗꯣ ꯀꯩꯅꯣ ꯇꯧꯕꯅꯦꯕ ꯎꯝ ꯃꯥꯗꯣ ꯅꯍꯥꯟ ꯅꯍꯥꯟ ꯅꯤꯠꯀꯤ ꯀꯣꯆꯤꯡꯒꯤ ꯑꯃꯨꯛ ꯒꯨꯍꯥꯇꯤꯗ ꯇꯧꯔꯨꯔꯕꯅꯤ ꯕ ꯇꯥꯃꯣ ꯍꯣꯏ ꯊꯣꯛꯂꯛꯄꯩ ꯆꯍꯤꯗꯨꯗ ꯑꯗꯨꯒ ꯃꯄꯥꯅ ꯅꯠꯇꯦ ꯐ꯭ꯔꯤ ꯑꯣꯏꯗꯦ ꯃꯣꯏꯗꯤ ꯄꯩꯁꯥ ꯆꯪꯅ ꯄ꯭ꯔꯥꯏꯚꯦꯠꯀꯤꯗ ꯇꯧꯕꯅꯦ
ꯎꯝ
ꯑꯗꯨꯗꯩ ꯑꯗꯨꯗꯩ ꯃꯄꯥꯅ ꯑꯁꯤ ꯍꯧꯖꯤꯛ ꯑꯩꯈꯣꯏꯅ ꯇꯝꯃꯤꯕ ꯇꯝꯗꯣꯏꯕ ꯁꯦꯝꯀꯣꯒꯤꯗꯣ ꯑꯗꯨꯗ ꯑꯦꯃꯤꯁꯟ ꯇꯧꯔꯝꯃꯤꯌꯦ ꯑꯗꯨ ꯑꯦꯗꯃꯤꯁꯟ ꯇꯧꯔꯒ ꯑꯗꯨ ꯑꯪ ꯇꯧꯔꯝ ꯇꯧꯔꯝꯕꯗꯩꯒꯣ ꯃꯥ ꯉꯁꯤꯐꯥꯎ ꯆꯠꯇ꯭ꯔꯤꯌꯦ
ꯌꯥꯗꯤ ꯌꯥꯕꯟ ꯄꯩꯁꯥ ꯄꯤꯔꯕꯨꯗꯤ
ꯍꯣꯏ
ꯎꯝ
ꯌꯥꯎꯁꯤ ꯂꯩꯕꯟ
ꯅꯩꯅ
ꯅꯩꯅ ꯀꯃꯥꯏ ꯇꯧꯕ ꯑꯗꯨꯗꯦ ꯑꯩꯒꯤꯗꯤ ꯑꯗꯨꯝ ꯀꯥꯔꯅꯤ ꯑꯩꯅ ꯏꯃꯨꯡ ꯁꯦꯟꯅꯗꯣꯏꯕ
ꯎꯝ
ꯎꯝ
ꯑꯩꯔꯤ
ꯑꯩ ꯁꯨꯝ ꯍꯣꯡꯉꯛꯄꯗꯤ ꯀꯃꯥꯏꯅ ꯇꯧꯕ ꯑꯗꯣꯝꯗ ꯍꯣꯡꯕꯗꯣ ꯃꯣꯏ ꯍꯥꯏꯅꯔꯒ ꯆꯍꯤ ꯑꯃ ꯅꯠꯇ꯭ꯔꯅ ꯑꯅꯤ ꯑꯗꯨꯃꯥꯏꯅ ꯇꯧꯔꯒ ꯍꯥꯏꯅꯔꯒ ꯍꯣꯡꯕ ꯌꯥꯔꯗꯤ ꯍꯣꯡꯉꯛꯀꯅꯤ ꯑꯁꯣꯝꯗ ꯑꯩ ꯏꯊꯟꯗ ꯆꯠꯄꯗꯨ ꯑꯩ ꯇꯜ ꯇꯟꯖꯤꯜꯂꯛꯑꯦ ꯁꯨꯝ ꯁꯨꯝ ꯁꯨꯝ ꯀ꯭ꯂꯥꯁꯁꯤ ꯇꯧꯗꯝꯃꯤꯅꯀꯣ ꯎꯝ ꯆꯍꯤ ꯑꯃ ꯍꯣꯡ ꯌꯥ ꯆꯞ ꯆꯥꯔꯝ ꯁꯣꯝꯗ ꯐꯖꯅ ꯇꯝꯃꯗꯤ ꯏꯃꯥꯟꯅꯕꯤ ꯑꯃꯁꯨ ꯁꯣꯝꯗ ꯀꯥꯏꯌꯦꯕ ꯑꯗꯣ ꯃꯥꯗꯨꯒꯤ ꯏꯀꯣꯂꯧꯏ ꯍꯥꯏꯕꯅꯦꯕ ꯑꯗꯣꯃꯥꯏ ꯂꯧꯔꯗꯤ ꯀꯃꯥꯏꯅ ꯇꯧꯕꯅꯣꯗꯣ ꯍꯪꯅꯔꯒ ꯀꯔꯝꯕꯅ ꯐꯔꯤꯅꯣꯗ ꯌꯦꯡꯉꯒ ꯍꯣꯡ ꯌꯥꯔꯗꯤ ꯍꯣꯡꯉꯛꯑꯅꯤꯁꯤꯗ
ꯑꯩ ꯅꯥꯟꯗ ꯇꯧꯗ꯭ꯔꯤꯉꯩꯗ ꯌꯦꯡꯉꯣꯗꯤ ꯍꯥꯏꯗꯦ ꯇꯥꯗꯦ
ꯃꯣꯏ ꯅꯣꯇꯤꯁ ꯊꯣꯛꯀꯥꯟꯗꯗꯤ ꯄꯩꯁꯥꯗꯣ ꯌꯥꯝꯃꯤꯅꯦꯕ ꯑꯗꯨꯒ ꯑꯗꯨꯅ ꯑꯃꯨꯛ ꯏꯟꯀꯝ ꯌꯥꯎꯗꯕꯤ ꯑꯣꯏ ꯂꯩꯔꯝꯃꯦ ꯏꯟꯀꯝ ꯌꯥꯎꯔꯗꯤ ꯆꯞ ꯃꯥꯟꯅ ꯂꯩꯔꯝꯃꯤ ꯑꯗꯣ ꯑꯩ ꯋꯥꯈꯜꯗ ꯑꯃꯨꯛ ꯑꯁꯣ ꯑꯁꯣꯝꯗꯅ ꯑꯁꯣꯝꯗꯤ ꯎꯝ ꯍꯤꯟꯗꯤꯗꯨ ꯍꯤꯟꯗꯤꯗꯨ ꯂꯧꯕ ꯌꯥꯗꯧꯔꯥꯅ ꯈꯜꯂꯨꯕꯅꯦꯕ ꯍꯤꯟꯗꯤ ꯂꯧꯒꯦꯅ ꯒꯥꯏꯅ ꯑꯗꯨꯒ ꯍꯤꯟꯗꯤꯗꯨ ꯌꯥꯎ ꯑꯦ ꯂꯧꯕ ꯌꯥꯔꯝꯗ꯭ꯔꯦ ꯀꯃꯥꯏꯅ ꯁꯟꯗ ꯁꯞꯖꯦꯛ ꯍꯣꯏ ꯍꯤꯟꯗꯤ ꯈꯛꯇ ꯇꯣꯉꯥꯟꯅ ꯂꯧꯗꯣꯏꯕ ꯑꯗꯨꯒ ꯍꯤꯟꯗꯤ ꯈꯛꯇ ꯑꯣꯅꯔꯁ ꯑꯣꯅꯔꯁ ꯑꯣꯏꯅ ꯇꯧꯗꯣꯏꯕ ꯑꯗꯨ ꯈꯛꯇ ꯑꯣꯏ ꯂꯩꯔꯝꯅꯤ
ꯎꯝ
ꯎꯝ ꯂꯧ ꯌꯥꯔꯝꯗ꯭ꯔꯦ ꯁꯣꯝꯗꯗꯤ ꯍꯤꯟꯗꯤ ꯌꯥꯎꯗꯦ
ꯌꯦꯡ ꯇꯥꯔꯦ ꯎꯝ ꯍꯌꯦꯡ ꯑꯩꯅ ꯀꯣꯟꯅ ꯍꯥꯞꯄꯒꯦ ꯀꯩ ꯑꯩ ꯀꯣꯟꯅ ꯍꯥ ꯍꯥꯄꯒꯦ ꯅꯁꯤꯗ ꯀꯩꯅꯣ ꯍꯜꯂꯨꯗꯔ꯭ꯦ ꯍꯥꯜꯂꯨꯗ꯭ꯔꯦ
ꯐꯤꯁꯨ ꯅꯝꯗ꯭ꯔꯔꯕ
ꯐꯤꯁꯨ ꯅꯝꯗꯦ ꯪ ꯀꯩꯒꯤ ꯑꯗꯨꯒ ꯉꯔꯥꯡꯗꯣ ꯉꯁꯤ ꯕꯟꯅꯦꯅ ꯑꯆꯥꯄꯣꯠ ꯄꯤꯕꯒꯤ ꯁꯤꯗꯗꯩ ꯒꯥꯔꯤ ꯄꯨꯔ ꯆꯠꯂꯕ ꯇꯥꯃꯣꯕꯥꯅꯤ ꯊꯅꯝꯃꯕ ꯑꯗꯨꯏ ꯇꯥꯃꯣꯏ ꯉꯟꯇꯥ ꯂꯥꯛꯑꯕ ꯣꯏꯒ ꯑꯝꯕꯜ ꯀꯥꯏꯂ ꯍꯣꯏꯒꯤ ꯌꯦꯟꯁꯤꯂꯄꯥ ꯋꯥꯏꯔꯤꯗ ꯆꯠꯂꯦ ꯄꯨꯡ ꯇꯔꯨꯛ ꯉꯔꯡ ꯍꯜꯂꯛꯄꯗꯣ ꯃꯝꯗꯤ ꯃꯝꯃꯦ
ꯍꯂ
ꯋꯥꯏꯔꯤ ꯋꯥꯢꯔꯤꯒꯤꯗꯣ ꯄꯨꯡ ꯄꯨꯡ ꯇꯔꯨꯛ ꯄꯨꯡ ꯇꯔꯨꯛꯇ ꯂꯥꯛꯑꯣ ꯍꯥꯏꯌꯦ
ꯎꯝ
ꯑꯗꯨꯒ ꯄꯨꯡ ꯀꯌꯥꯐꯧꯅꯣ ꯈꯪꯗꯦ ꯑꯉꯥꯡ ꯁꯪꯉꯨꯗꯣꯏ ꯑꯣꯏ
ꯑꯣ
ꯑꯣ ꯎꯝ ꯇꯥꯔꯦ ꯑꯝ ꯗꯥ ꯁꯪꯀꯔ
ꯎꯝ ꯇꯥꯎ ꯇꯥꯎ
ꯊꯝꯃꯣ ꯊꯝꯃꯣ ꯑꯩ ꯇꯧꯔꯒꯦ ꯅꯪ ꯇꯧꯔꯛ ꯇꫭꯏꯕ꯭ꯔꯥ ꯑꯧ
ꯍꯣꯏ ꯊꯝ ꯊꯝꯃꯦ
ꯎꯝ